ꯍꯜꯂꯣ
ꯍꯜꯂꯣ
ꯍ ꯇ ꯃꯥꯅꯦ
ꯃꯣꯔꯅꯤꯡ ꯃꯣꯔꯅꯤꯡ
ꯀꯩꯝ ꯇꯧꯗꯦꯗ ꯁꯨꯝ ꯍꯤꯞꯄꯝꯕꯅꯤꯗ ꯀꯣꯛ ꯆꯤꯛꯇꯅ ꯉꯔꯥꯡ ꯑꯍꯤꯡ ꯇꯨꯝꯗꯕꯩ
ꯑꯁ ꯕꯣꯜ ꯌꯦꯡꯕꯩ
ꯑ ꯀꯣꯛ ꯉꯥꯎ ꯂꯩꯔꯦ ꯉꯁꯤ ꯑꯗꯨꯒꯤ ꯅꯪꯗꯤ ꯌꯦꯡ
ꯅꯨꯡꯉꯥꯏꯇꯕ ꯕꯣꯜꯗꯣ
ꯕꯣꯜ ꯀꯩꯗ ꯅꯨꯡꯉꯥꯏꯇ꯭ꯔꯤꯅꯣ ꯍꯥꯏꯖꯤꯕꯣ
ꯅꯨꯡꯗꯤ ꯅꯨꯡꯉꯥꯏꯌꯦꯕ ꯑꯗꯨ ꯂꯥꯁꯇꯗꯤ
ꯔꯣꯅꯥꯜꯗꯣ ꯄꯣꯕꯩꯔꯥ ꯁꯥꯟꯅꯔꯗꯤ ꯍꯣꯏ ꯁꯥꯟꯅꯔꯗꯤ ꯑꯃ ꯀꯥꯕ ꯑꯃ ꯄꯣꯕꯁꯦ ꯃꯁꯥꯅ ꯇꯥꯕꯅꯤ ꯫
ꯍꯣꯏ ꯑꯗꯨꯕꯨꯗꯤ
ꯀꯩꯗꯧꯔꯝꯃꯤꯅꯣ ꯅꯪꯕꯨ ꯫
ꯑꯩ ꯉꯔꯥꯡ ꯕꯣꯜ ꯌꯦꯡꯕꯗ ꯊꯕꯛ ꯇꯧꯍꯧꯗꯕ ꯫ ꯑꯗꯨꯒꯤ ꯍꯧꯖꯤꯛ ꯍꯧꯒꯠꯄꯒ ꯊꯕꯛꯛ ꯇꯧꯔꯤꯅꯤ ꯫
ꯂꯣꯏꯕꯧ ꯌꯦꯡꯕ꯭ꯔꯣ ꯉꯔꯥꯡ ꯕꯣꯜ ꯫
ꯑꯥ ꯌꯦꯡꯉꯦ
ꯑꯁ ꯑꯩ ꯑꯃꯨꯛ ꯅꯣꯉꯥꯟ ꯅꯣꯉꯥꯟꯕꯒꯤꯗꯨꯁꯨ ꯑꯃꯨꯛ ꯌꯦꯡꯉꯦ ꯑꯗꯨꯅ ꯀꯣꯛ ꯆꯤꯛꯇꯅ ꯫ ꯌꯥꯗ꯭ꯔꯦ ꯇꯥ ꯂꯩ ꯐꯃꯨꯡꯗ
ꯑꯁ ꯑꯃꯨꯛ ꯇꯨꯝꯃꯣꯗꯅ ꯑꯗꯨꯗꯤ ꯫
ꯇꯨꯝꯃꯗꯣꯏꯅꯤ ꯇꯨꯝꯃꯗꯣꯏꯅꯤ ꯑꯗꯨ ꯇꯨꯝꯒꯦ ꯇꯧꯕ ꯇꯨꯝꯃꯨ ꯌꯥꯗꯕꯩꯅꯦ ꯫
ꯐꯔꯛ ꯌꯥꯝ ꯇꯥꯏꯌꯦ ꯫
ꯎꯝ ꯍꯣꯔꯦꯟꯗꯤ ꯌꯦꯡꯉꯣꯏꯗ꯭ꯔꯣ ꯫
ꯍꯣꯔꯦꯟ ꯈꯪꯗꯦ ꯀꯅꯥ ꯀꯅꯥ ꯂꯩꯒ ꯉꯁꯤꯕꯨ ꯫
ꯍꯣꯔꯦꯟ ꯄꯨꯡ ꯃꯥꯄꯟ ꯃꯈꯥꯏꯗ ꯑꯥꯔꯖꯦꯟꯇꯤꯅꯥꯒ ꯏꯖꯤꯞꯀ ꯫
ꯑꯁ ꯑꯗꯨꯗꯤ ꯑꯔꯖꯦꯟꯇꯤꯅꯥ ꯉꯝꯃꯅꯤ ꯏꯖꯤꯞ ꯁꯥꯟꯅꯕ ꯍꯩꯇꯦ ꯍꯩꯔꯣꯏ ꯫
ꯉꯝꯃꯅꯤ ꯑꯗꯨꯒ ꯄꯨꯡ ꯕꯥꯔꯣ ꯃꯈꯥꯏꯗꯅ ꯀꯂꯝꯕꯤꯌꯥꯒ ꯁ꯭ꯋꯤꯖꯔꯂꯦꯟꯒ ꯫
ꯀꯂꯣꯕꯤꯌꯥ ꯁ꯭ꯋꯤꯠꯖꯔꯂꯦꯟ ꯑꯁꯤꯅꯤꯗꯤ ꯌꯦꯡꯕ ꯌꯥꯏ ꯑꯗꯨꯕꯨ ꯑꯔꯖꯦꯟꯇꯤꯅꯥꯒ ꯏꯖꯤꯞꯀꯗꯤ ꯌꯦꯡꯅꯤꯡꯗꯦ ꯫
ꯀꯂꯝꯕꯤꯌꯥꯅ ꯀꯥꯒꯤꯅꯤ ꯁꯨꯨꯖꯔꯂꯦꯟꯗꯨꯗꯤ ꯫
ꯎꯝ
ꯑꯥꯔꯖꯦꯟꯇꯤꯅꯥꯒꯤꯗꯤ ꯂꯥꯏꯕ ꯉꯥꯛꯇꯀꯣ ꯫
ꯃꯣꯏ ꯑꯗꯨ ꯀꯥꯔꯗꯤ ꯃꯣꯏꯁꯨ ꯀ꯭ꯋꯥꯇꯔ ꯐꯥꯏꯅꯦꯜꯗꯤ ꯂꯨꯔꯛꯀꯅꯤ ꯀꯋꯥ ꯀ꯭ꯋꯥꯇꯔ ꯐꯥꯏꯅꯦꯜꯗꯗꯤ ꯑꯃꯨꯛ ꯀꯂꯝꯕꯤꯌꯥꯒ ꯇꯥꯗꯣꯏꯅꯦ ꯑꯇꯩꯗꯤ ꯂꯨꯔꯅꯤꯌꯦ ꯫
ꯇꯜꯂꯦꯗ
ꯀꯩꯒꯤꯅꯣ ꯔꯣꯅꯥꯜꯗꯣ ꯄꯣꯍꯧꯕꯩꯔꯣ꯫
ꯔꯣꯅꯥꯜꯗꯣ ꯐꯦꯟ ꯃꯥꯂꯦꯕ ꯅꯪ
ꯌꯥꯝꯅ ꯀꯩꯅꯣ ꯇꯧꯕꯗꯤ ꯅꯠꯇꯦ ꯑꯗꯨ ꯑꯣꯏꯔꯁꯨ ꯍꯥꯏꯗꯤ ꯅꯨꯡꯁꯤꯗꯅ ꯫
ꯍꯣꯏ ꯍꯣꯏ ꯍꯣꯏ ꯅꯡꯕꯨꯗꯤ ꯅꯨꯡꯁꯤꯌꯦ ꯑꯗꯨꯕꯨꯗꯤ ꯫
ꯑꯩ ꯈꯪꯕꯕꯨꯗꯤ ꯈꯪꯉꯦꯕ ꯇꯥꯔꯅꯤꯅ ꯉꯔꯥꯡ ꯑꯗꯨꯝ ꯍꯥꯏꯕꯅꯦꯕ ꯇꯥꯗꯧ ꯃꯥꯜꯂꯦꯅ ꯫
ꯎꯝ
ꯉꯔꯥꯡ ꯃꯣꯏ ꯃꯣꯏꯁꯨ ꯆꯥꯟꯁ ꯐꯪꯉꯤꯗ ꯆꯟꯗꯕꯩꯅꯤꯗ
ꯌꯥꯝ ꯐꯪꯉꯦ ꯁꯥꯟꯅ ꯍꯩꯇꯕ ꯗꯥꯎ ꯂꯩꯇꯕꯩꯔꯥ ꯅꯠꯇ꯭ꯔꯒ ꯍꯩꯇꯕꯩꯔꯥ ꯈꯪꯗ꯭ꯔꯦ
ꯀꯤꯞꯄꯔꯗꯨꯅ ꯄꯉꯥꯛꯇ ꯉꯥꯛꯊꯣꯔꯛꯏ
ꯃꯥꯅꯦ
ꯗꯥꯎꯗꯤ ꯆꯥꯛ ꯊꯣꯡꯉꯕꯣ
ꯂꯣꯡꯗ꯭ꯔꯦ ꯑꯩꯁꯨ ꯍꯧꯖꯤꯛꯇꯤ ꯍꯧꯒꯠꯇ ꯉꯥꯏꯔꯤ ꯑꯗꯨꯒ
ꯑꯩ ꯊꯕꯛ
ꯀꯩꯀꯩ ꯆꯥꯔꯒꯦ ꯀꯔꯝ ꯆꯥꯗ꯭ꯔꯤꯕꯣ
ꯀꯦꯝꯁꯥ ꯏꯁꯤꯡꯤꯡ ꯍꯠꯥꯛꯇꯦ
ꯑ ꯂꯣꯏꯔ ꯍꯦ
ꯆꯩꯗ꯭ꯔꯣ ꯌꯥꯍꯧ ꯊꯦꯡꯕꯒꯤ
ꯅꯗꯦ ꯑꯩꯗꯤ ꯅꯨꯃꯤꯗꯥꯡꯗ ꯊꯕꯛ ꯇꯧꯔꯒ ꯅꯥꯏꯠ ꯁꯤꯐ ꯊꯕꯛ ꯇꯧꯕꯅꯦꯕ
ꯑꯣ
ꯑꯗꯨꯗꯒꯤ ꯀꯦꯝ ꯀꯥꯏꯗꯦ ꯑꯩꯒꯤ ꯔꯨꯇꯤꯦ
ꯀꯩ ꯊꯕꯛꯇꯔꯤꯅꯣ
ꯑꯩ ꯃꯦꯗꯤꯀꯦꯜ ꯀ꯭ꯂꯤꯅꯤꯛꯗ ꯊꯕꯛ ꯇꯧꯋꯦ
ꯑꯣ ꯐꯩꯅꯦ ꯑꯗꯨꯗꯤ
ꯌꯨ ꯑꯦꯁ ꯄꯔꯁꯦꯁꯀꯤ
ꯑꯣ ꯐꯥꯏ ꯐꯥꯏ ꯌꯨꯝꯗ ꯂꯩꯇꯦ ꯑꯗꯨꯗꯤ
ꯌꯨꯝꯗ ꯂꯩꯕꯅꯦ ꯉꯔꯥꯡ ꯅꯍꯥꯟꯗ ꯑꯗꯨꯝ ꯅꯦꯠꯋꯥꯛꯛꯇꯣ ꯅꯨꯡꯉꯥꯏꯇꯕꯤ ꯑꯃꯨꯛꯀ ꯆꯪꯉꯛꯄ
ꯎꯝ
ꯀꯨꯏꯅ ꯂꯩꯔꯨꯔꯦ ꯌꯨꯝꯗꯁꯨ
ꯎꯝ ꯋꯥꯔꯜ ꯀꯞ ꯀꯅꯥ ꯂꯧꯗꯧ ꯃꯥꯟꯒꯦ
ꯐ꯭ꯔꯥꯟꯁꯁꯨ ꯂꯧꯔꯝꯕ ꯌꯥꯏ ꯐ꯭ꯔꯥꯟꯁ ꯃꯥꯜꯂꯦ ꯑꯗꯨ ꯑꯩ ꯐ꯭ꯔꯥꯟꯁꯀꯤ ꯆꯗꯤ ꯅꯠꯇ
ꯎꯝ ꯐ꯭ꯔꯥꯟꯁꯀ ꯑꯥꯔꯖꯦꯟꯇꯤꯅꯥꯒ ꯐꯥꯏꯅꯦꯜ ꯇꯥꯗꯧ ꯃꯥꯜꯂꯦ
ꯍꯣꯏ ꯑꯁꯤ ꯇꯥꯗꯧ ꯃꯥꯜꯂꯦ ꯑꯗꯨꯒ ꯐ꯭ꯔꯥꯟꯁꯅ ꯂꯧꯗꯧ ꯃꯥꯜꯂꯦ
ꯎꯍꯨꯝ ꯃꯃꯥꯡꯒꯤꯗꯨꯁꯨ ꯄꯦꯅꯥꯜꯇꯤꯗ ꯑꯥꯔꯖꯦꯟꯇꯤꯅꯥꯅ ꯀꯥꯒꯤꯈꯤꯕꯅꯤꯅ
ꯑ
ꯍꯟꯇꯛꯅꯦ ꯑꯅ ꯐꯖꯩ ꯐ꯭ꯔꯥꯟꯁꯇ
ꯑꯗ ꯄꯖꯦ
ꯁ꯭ꯀꯥꯏꯅꯣꯁꯨ ꯐꯖꯩꯗ ꯐꯖꯕꯗꯤ ꯅꯣꯔꯋꯦꯁꯨ ꯐꯖꯩꯗ ꯌꯦꯡꯗ꯭ꯔꯣ ꯅ ꯍꯣꯏꯣꯏ ꯍꯣꯏ ꯍꯣꯏ ꯍꯣꯏ ꯍꯣꯏ ꯑꯥ
ꯋꯥꯁꯨ ꯑꯗꯨꯝ ꯐꯗꯤ ꯐꯖꯩ ꯐꯕꯗꯤ ꯑꯗꯨ ꯀꯥꯗꯧꯗꯤ ꯃꯥꯟꯗꯦ
ꯃꯣꯏ ꯀꯩꯅꯣꯒ ꯏꯪꯂꯦꯟꯒ ꯇꯥꯕꯅꯦ ꯃꯣꯏ ꯀ꯭ꯋꯥꯇꯔ ꯐꯥꯏꯅꯦꯜꯗ
ꯑꯦ ꯑꯗꯨꯗꯤ ꯏꯪꯂꯦꯟꯗꯤ ꯇꯥꯍꯥꯎꯅꯤ
ꯏꯪꯂꯦꯟ ꯄꯣꯅꯤꯀꯣ
ꯏꯩꯅ ꯐꯣꯅꯤ
ꯎꯝ ꯑꯩꯁꯨ ꯈꯜꯂꯤ ꯅꯣꯡꯂꯦꯟ ꯀꯥꯅꯦꯕ ꯑꯗꯨꯗꯤ
ꯍꯥꯟꯅꯗ ꯕꯣꯜꯒꯤꯗꯤ ꯌꯥꯝꯅ ꯍꯥꯏꯗꯤ ꯇꯟꯅꯗ
ꯎꯝ
ꯑꯗꯨꯝ ꯃꯔꯝ ꯑꯃꯇ ꯌꯦꯡꯕ ꯑꯗꯨꯇꯉꯥꯏ
ꯎ ꯌꯦꯡꯕꯨ ꯌꯦꯡꯉꯦ ꯑꯗꯨ ꯐꯩ ꯁꯨꯡꯌꯦꯡ ꯌꯦꯡꯗꯕ ꯃꯤ ꯂꯩ ꯀꯩꯅꯣ
ꯂꯩ ꯁꯨꯡꯅ ꯌꯦꯡꯗꯕꯤ ꯂꯩ
ꯍ ꯑꯗꯨꯕꯨꯗꯤ
ꯎꯝ
ꯂꯩꯔꯝꯅꯤ
ꯀꯔꯤ ꯌꯦꯟꯖꯥꯡ ꯊꯣꯡꯗꯣꯏꯅꯣ
ꯉꯅꯥꯁꯤꯁ ꯏ ꯑꯦꯟ ꯀꯂꯤꯖꯥꯒ ꯀꯦꯀꯦꯅ ꯂꯤꯚꯔꯒꯣꯨꯝꯗ ꯑꯗꯨ ꯊꯣꯡꯁꯤꯔꯅ ꯈꯜꯍꯟꯅꯤꯡꯅꯦ
ꯂꯩꯔꯨ ꯂꯩꯔꯨꯔꯕꯣ
ꯂꯩꯩ ꯆꯔꯤ ꯍꯣꯔꯦꯟ ꯊꯄꯣꯏꯅꯤ
ꯎꯝ
ꯄꯨꯡ ꯕꯔꯣ ꯄꯨꯡ ꯑꯃ ꯑꯗꯨꯋꯥꯏꯗ
ꯀ ꯊꯦꯡꯗ꯭ꯔꯣꯇꯨꯖ
ꯑꯁ ꯊꯦꯡꯅꯤꯗ
ꯀꯩꯅꯣ ꯑꯌꯨꯛ ꯆꯥꯛ ꯀꯨꯝ ꯀꯌꯥꯗ ꯆꯥꯒꯦ
ꯑꯌꯨꯛ ꯄꯨꯡ ꯑꯃ ꯑꯅꯤꯗ ꯆꯥꯏ ꯑꯗꯨꯒ ꯅꯨꯃꯤꯗꯥꯡꯁꯨ ꯑꯗꯨꯝ ꯊꯦꯡꯅ ꯆꯥꯏ ꯍꯥꯏꯗꯤ ꯁꯤꯐ ꯇꯥꯏꯝꯒꯤ ꯃꯇꯨꯡ ꯏꯟꯅ ꯑꯗꯨꯝ ꯑꯩꯅ ꯀꯩꯅꯣ ꯇꯧꯈꯤꯕꯀꯣ
ꯑꯗꯨꯒꯤ ꯍꯩꯅꯈ꯭ꯔꯕ
ꯑ ꯀꯩꯅꯠꯇꯦ
ꯐꯥꯔꯁꯇꯗꯤ ꯌꯥꯝ ꯋꯥꯔꯝꯃꯦ
ꯑꯥ
ꯑꯗꯨꯁꯨ ꯍꯧꯖꯤꯛꯄꯨꯗꯤ ꯋꯥꯗꯦꯗ
ꯍꯧꯖꯤꯛꯇꯤ ꯍꯩꯅꯔꯕꯅꯤꯅ ꯀꯩꯝ ꯇꯧꯔꯝꯃꯔꯣꯏꯗꯣ
ꯍ
ꯎꯝ
ꯑꯦꯇꯧꯗ꯭ꯔꯦ ꯀꯩ ꯇꯧꯗꯣꯏ ꯂꯣꯑꯣ ꯉ ꯁꯤꯅꯦ
ꯑꯩ ꯉꯁꯤꯗꯤ ꯑꯁꯤ ꯄꯣꯊꯥ ꯍꯣꯔꯦꯟ ꯕꯣꯜ ꯁꯥꯟꯅꯕ ꯆꯠꯀꯅꯤ
ꯑꯗꯨꯒ ꯍꯜꯂꯛꯑ ꯕꯣꯜ ꯌꯦꯡꯗꯧ ꯃꯉꯥꯏꯔꯦ ꯅꯨꯡꯗꯥꯡꯗ ꯑꯇꯩꯗꯤ ꯀꯩꯝ ꯇꯧꯅꯤꯡꯉꯥꯏ ꯂꯩꯇꯦꯗ
ꯁꯤꯅꯦꯕ ꯅꯨꯡꯉꯥꯏꯕ ꯄꯨꯟꯁꯤ ꯍꯥꯏꯗꯣ
ꯁꯤ ꯁꯤ ꯀꯥꯏ ꯅꯨꯡꯉꯥꯏꯅꯣꯗꯪ
ꯅꯨꯡꯉꯔꯤ ꯅ ꯀꯦꯩꯅ
ꯏꯁꯁ ꯀꯗꯥꯏꯗ ꯅꯨꯡꯉꯥꯏꯔꯤꯕꯅꯣꯗ ꯑꯊꯥꯕ ꯌꯥꯕꯁꯤꯅ
ꯅꯨꯡꯉꯥꯏꯕꯒꯦꯁ ꯑꯩ ꯊꯕꯛ ꯀꯩꯝ ꯇꯧꯗꯦ ꯕꯣꯜ ꯁꯥꯟꯅꯩ ꯑꯩꯗꯤ
ꯑ
ꯕꯣꯜ ꯂꯣꯏꯁꯥꯟꯅꯔꯤ ꯊꯕꯛ ꯇꯧꯗꯦ ꯈꯪꯗꯦꯗ ꯊꯕꯛꯁꯦ ꯑꯃꯨꯛ ꯊꯕꯛ ꯇꯧꯔꯁꯤꯔꯥ ꯕꯣꯜ ꯁꯥꯟꯅꯕ ꯇꯣꯛꯑꯁꯤꯔꯥ ꯑꯃꯨꯛꯁꯨ ꯈꯜꯂꯤ ꯑꯃꯨꯛꯁꯨ ꯉꯝꯗꯦ ꯀꯒ꯭ꯌꯥꯟ ꯇꯥꯗꯦꯅ
ꯕꯣꯜ ꯁꯅꯕꯁꯨ ꯌꯥꯝ ꯐꯩ ꯀꯩꯅꫭ꯫
ꯐꯕꯅꯤ꯫ ꯐꯕꯨꯗꯤ ꯐꯩꯌꯦ ꯑꯗꯣ ꯍꯤꯡꯕꯗ ꯀꯩ ꯆꯪꯒꯦ꯫ ꯑꯗꯨ ꯌꯥꯎꯗ꯭ꯔꯗꯤ
ꯀꯩꯅꯣ ꯍꯩꯔꯀꯥꯟꯗ ꯀꯦꯛ ꯀꯩꯅꯣ ꯃꯌꯥꯝ ꯂꯩꯕꯅꯦ꯫
ꯂꯩꯌꯦ ꯂꯩꯕꯨꯗꯤ ꯑꯗꯣ ꯐꯦꯝꯂꯤꯗꯗꯤ ꯁꯨꯝ ꯀꯩꯅꯣ ꯇꯧꯔꯛꯏꯗꯅ ꯑꯗꯨꯒꯤꯅꯤꯗ꯫ ꯍꯣꯏ ꯈꯔ ꯈꯔꯕꯨꯗꯤ ꯐꯪꯉꯤꯀꯣ ꯑꯗꯨꯏꯁꯨ ꯁꯤ ꯐꯪꯕꯁꯤꯅꯗꯤ ꯀꯌꯥ ꯀꯩꯅꯣ ꯇꯧꯕꯗꯨ ꯑꯣꯏꯗꯕ ꯑꯗꯨꯒꯤꯅꯤꯗ ꯁꯨꯝ ꯋꯥꯈꯜꯁꯦ꯫ ꯑꯗꯨꯅ ꯊꯕꯛ ꯇꯧꯔꯁꯤꯔ ꯑꯃꯨꯛꯁꯨ ꯈꯜꯂꯤ ꯍꯥ꯫
ꯑꯥꯐꯇꯔ ꯑꯥꯐꯇꯔ ꯋꯥꯟ ꯇꯨ ꯌꯔꯁꯇꯤ ꯌꯥꯔꯅꯦꯕ꯫ ꯑꯗꯨꯝ ꯂꯛꯑꯗꯧꯅꯦ꯫
ꯁ ꯂꯥꯛꯇ ꯂꯥꯛꯇꯧ ꯃꯥꯜꯂꯦ ꯅꯪ ꯍꯥꯏꯔꯛꯄꯁꯦ꯫
ꯂꯥꯛꯇꯣꯏꯅꯦ ꯑꯩꯒꯤ ꯕ꯭ꯔꯗꯔ ꯑꯃ ꯀꯩꯅꯣꯗ ꯂꯩꯌꯦ ꯃꯥ ꯍꯧꯖꯤꯛ ꯌꯨ ꯑꯦ ꯏ ꯗꯀꯣ꯫
ꯑꯣ꯫
ꯐꯨꯠꯕꯣꯜ ꯀꯣꯆ ꯑꯣꯏꯅ ꯂꯩꯌꯦꯕ꯫
ꯑꯥ꯫
ꯑꯃ ꯍꯥꯎ ꯍꯥꯏꯗꯤ ꯐꯨꯠꯕꯣꯜ ꯐꯥꯔꯦꯁꯇ ꯁꯥꯟꯅꯕ ꯀꯥꯟꯗ ꯊꯤꯡꯉꯦꯕ ꯈꯪꯕ꯭ꯔꯥ ꯑꯩꯈꯣꯏ ꯏꯃꯨꯡꯁꯦ ꯊꯤꯡꯉꯦ꯫ ꯗꫭꯀꫭ ꯍꯥꯎꯖꯤꯛꯇꯤ ꯑꯗꯨꯝ ꯀꯩꯅꯣ ꯇꯥꯔꯦ꯫
ꯅꯪ ꯕ꯭ꯔꯗꯔ ꯍꯥꯏꯁꯦ ꯄꯣꯛꯃꯤꯟꯅꯕ꯭ꯔꯥꯕ꯫
ꯄꯣꯛꯃꯤꯟꯅꯕ ꯅꯠꯇꯦ꯫
ꯀꯣꯆ ꯑꯣꯏ ꯂꯩꯌꯦꯕ꯫
ꯎꯝ꯫
ꯀꯩ ꯃꯃꯤꯡ ꯀꯧꯒꯦ꯫
ꯀꯤꯝ꯫
ꯀꯤꯝ꯫
ꯎꯝ꯫
ꯌꯨ ꯑꯦ ꯏ ꯗ ꯑꯣꯏꯕ ꯃꯗꯤ꯫
ꯍꯥ꯫
ꯏꯟꯗꯤꯌꯥ ꯃꯅꯨꯡꯗꯗꯤ ꯑꯣꯏꯗ꯭ꯔꯥꯕ꯫
ꯏꯟꯗꯤꯌꯥ ꯃꯅꯨꯡꯗ ꯑꯣꯏꯗ꯭ꯔꯦ ꯃꯄꯥꯟꯗ ꯑꯣꯏꯅ ꯇꯧꯈ꯭ꯔꯦ꯫
ꯎꯝ꯫ ꯐꯩ ꯐꯩ꯫
ꯑꯩꯈꯣꯏ ꯏꯟꯗꯤꯌꯥ ꯃꯅꯨꯡꯗꯗꯤ ꯏꯁꯀꯣꯄ ꯌꯥꯝ ꯂꯩꯇꯕ ꯃꯥꯜꯂꯦꯗ ꯈꯪꯗꯦ ꯑꯩꯁꯨ꯫
ꯎꯝ ꯂꯩꯇꯦꯗ ꯀꯌꯥ꯫ ꯑꯗꯨꯅꯅꯦ ꯇꯥ ꯂꯩꯁꯤ ꯂꯣꯏꯅ ꯑꯅꯥꯝꯕꯅ꯫ ꯅꯣꯏ ꯐꯦꯃꯤꯂꯤꯗꯤ ꯀꯅꯥ-ꯀꯅꯥ ꯂꯩꯒꯦ꯫
ꯑꯩꯈꯣꯏ ꯑꯩ ꯑꯩꯈꯣꯏ ꯐꯦꯃꯤꯂꯤ ꯃꯤ ꯌꯥꯝꯃꯦ꯫ ꯑꯦ ꯃꯤ ꯇꯔꯨꯛꯅꯦ꯫
ꯎꯝ ꯀꯅꯥ ꯀꯅꯥꯅꯣꯅꯦ꯫
ꯑꯩ ꯆꯦ ꯑꯅꯤ ꯂꯩꯌꯦ ꯏꯅꯥꯎꯄꯥ ꯑꯍꯨꯝ ꯂꯩꯌꯦ꯫
ꯅꯨꯄꯤꯅ ꯑ
ꯅꯨꯄꯤꯅ ꯅꯨꯄꯤꯅ ꯑꯍꯟ ꯉꯛꯇ ꯑꯣꯏꯔꯦ꯫
ꯍꯣꯏ ꯅꯨꯄꯤꯅ ꯑꯍꯟ ꯑꯣꯏꯔꯦ ꯑꯗꯨꯒ ꯅꯨꯄꯥꯅꯪ
ꯎꯝ ꯅꯣꯏ ꯅꯅꯥꯎ ꯅꯨꯄꯥꯁꯤꯡꯗꯤ ꯕꯣꯜ ꯁꯥꯟꯅꯗ꯭ꯔꯣ꯫
ꯕꯣꯜ ꯁꯟꯅꯗꯦ
ꯁꯥꯟꯅꯍꯜꯂꯨ ꯌꯥꯗ꯭ꯔꯣ
ꯎꯝ ꯃꯁꯥꯒꯤ ꯏꯟꯇꯔꯦꯁ ꯂꯩꯇꯕ ꯃꯥꯜꯂꯦꯕ
ꯎꯝ
ꯎꯝ ꯍꯣꯏꯗ ꯃꯁꯥꯅ ꯑꯄꯥꯝꯕ ꯇꯧꯍꯟꯒꯗꯕꯅꯤꯗ ꯑꯗꯨꯕꯨꯗꯤ
ꯑꯁ ꯃꯣꯏꯒꯤ ꯕꯦꯠꯃꯤꯟꯇꯟ ꯕꯦꯠ ꯂꯧꯒꯗꯕ ꯄꯩꯁꯥ ꯆꯠꯂꯤꯅꯦ ꯑꯗꯨꯗ
ꯀꯌꯥ ꯀꯌꯥ ꯆꯠꯂꯤꯅꯣ ꯍꯥꯏꯁꯤꯕꯣ
ꯑꯁ ꯉꯥꯏꯍꯥꯛ ꯂꯩꯔꯒ ꯑꯁꯤ ꯂꯧꯅꯤ ꯑꯁꯤ ꯂꯧꯅꯤ ꯑꯃꯨꯛꯀ ꯍꯥꯏꯔꯛꯇꯣꯏꯅꯦꯕ ꯍꯥꯏꯗꯤ ꯑꯩ ꯑꯩ ꯏꯇꯣꯝꯇꯅꯦꯕ ꯊꯕꯛ ꯇꯧꯔꯤꯁꯦ ꯑꯗꯨꯒꯤ ꯃꯣꯏ ꯂꯧꯐꯝ ꯂꯩꯇꯦꯕ ꯃꯃꯥꯍꯣꯏꯗ ꯍꯥꯏꯔꯗꯤ ꯃꯃꯥꯍꯣꯏꯗꯣ ꯑꯁꯤꯒꯨꯝꯕꯗꯤ ꯄꯩꯁꯥ ꯄꯤꯔꯣꯏꯕ
ꯎꯝ
ꯑꯩꯉꯣꯟꯗ ꯈꯛꯇꯪ ꯍꯥꯏꯔꯛꯇꯣꯏꯅꯦ
ꯁꯤ ꯅꯪꯅ ꯑꯗꯨꯝ ꯄꯤꯕꯤꯔꯦ ꯑꯗꯨꯗꯤ
ꯎꯄꯥꯏ ꯂꯩꯇꯦꯗꯅ ꯅꯨꯡꯁꯤꯕꯅꯤꯅ
ꯃꯥꯅꯤ ꯃꯥꯅꯤ ꯆꯨꯝꯃꯤ ꯀꯩꯅꯣ ꯕꯦꯠꯃꯤꯟꯇꯟ ꯁꯥꯟꯅꯩ ꯍꯥꯏꯁꯦ ꯗꯥꯏꯔꯦꯛ ꯑꯗꯨꯝ ꯐꯖꯅ ꯁꯥꯟꯅꯩ ꯅꯠꯇ꯭ꯔꯥ ꯀꯃꯥꯏꯅ ꯇꯧ ꯁꯥꯟꯅꯩꯅꯣ ꯃꯥꯏꯁꯦ
ꯉꯍꯥꯟꯗꯤ ꯑꯗꯨꯝ ꯁꯥꯟꯅꯔꯝꯃꯦ ꯑꯗꯨꯒ ꯍꯧꯖꯤꯛꯇꯤ ꯑꯗꯨ ꯀꯅꯣ ꯇꯧꯗꯦ
ꯇꯣꯛꯑꯦ
ꯖꯁ ꯎꯝ
ꯎꯝ
ꯑ
ꯏꯁ
ꯅꯣꯏꯗꯤ ꯃꯤ ꯀꯌꯥꯅꯣ
ꯑꯩꯈꯣꯏꯒꯤ ꯃꯔꯤꯈꯛꯇꯅꯤꯗ ꯑꯩꯅꯦ ꯏꯅꯥꯎꯅꯄꯥꯅꯦ ꯑꯩꯈꯣꯏ ꯕꯥꯅꯦ ꯑꯩꯈꯣꯏ ꯃꯥꯅꯦ ꯑꯩꯈꯣꯏ ꯃꯔꯤꯈꯛꯇꯅꯤ
ꯑꯣ
ꯌꯥꯝꯗꯦ ꯏꯁꯃꯣꯜ ꯐꯦꯃꯤꯂꯤꯅꯤ
ꯁꯃꯣꯜ ꯐꯦꯝꯂꯤ ꯍꯦꯞꯄꯤ ꯐꯝꯂꯤ
ꯎꯝ